ꯍꯜꯂꯣ
ꯇꯥꯕ꯭ꯔꯣ ꯇꯥꯕ꯭ꯔꯣ ꯑꯥꯎ ꯇꯥꯏꯌꯦ
ꯍꯜꯂꯣ
ꯇꯥꯕ꯭ꯔꯣ
ꯍꯜꯂꯣ
ꯑꯧ ꯇꯥꯏꯌꯦ
ꯇꯥꯗꯔꯦ ꯅꯈ‌ꯣꯟ ꯇꯥꯗ꯭ꯔꯦ
ꯇꯥꯗꯕ꯭ꯔꯣ
ꯍꯂꯣ ꯅꯈꯣꯟ ꯇꯥꯗ꯭ꯔꯦ
ꯅꯪ ꯈꯣꯟꯖꯦꯜꯗꯤ ꯐꯖꯥꯅ ꯇꯥꯏꯌꯦ ꯍꯂꯣ
ꯍꯂꯣ
ꯇꯥꯏꯌꯦ ꯅꯪꯒꯤ ꯈꯣꯟꯖꯦꯜꯗꯣ ꯇꯥꯗꯕ꯭ꯔꯣ
ꯇꯥꯕ꯭ꯔꯣ
ꯇꯥꯏꯌꯦꯠ
ꯅꯪꯒꯤ ꯈꯣꯟ ꯇꯥꯗ꯭ꯔꯦ
ꯀꯩꯗꯧꯔꯤꯅꯣ ꯀꯩꯗꯧꯔꯤꯅꯣ ꯍꯜꯂꯣ ꯇꯥꯕ꯭ꯔꯣ ꯀꯩ ꯍ‌ꯦꯟꯖꯥꯡ ꯆꯥꯔꯒꯦ